ꯇꯥꯕ꯭ꯔꯣ
ꯇꯥꯔꯦ ꯍꯧꯖꯤꯛꯇꯤ ꯃꯈꯣꯜ ꯁꯦꯡꯅ ꯇꯥꯔꯦ
ꯁꯦꯁ ꯍꯤꯍꯤ ꯑꯗꯨꯗꯤ ꯌꯥꯝ ꯅꯨꯡꯉꯥꯏ ꯍꯦ ꯋꯥꯔꯤꯅꯤꯅꯦꯍꯦ ꯎꯤꯍꯤꯍꯤ
ꯌꯥꯝ ꯅꯣꯛꯅꯤꯡꯗꯦ ꯅꯪꯅ ꯄꯣꯛꯅꯣꯛꯇ ꯅꯣꯛꯏꯁꯦ ꯀꯃꯥꯏ ꯇꯧꯕꯅꯣ ꯅꯇꯣꯝꯇ ꯉꯥꯡꯉ ꯇꯣꯝꯗ ꯅꯣꯛꯑꯦ ꯅꯣꯛꯄꯗ ꯌꯥ
ꯑꯥ ꯃꯤꯅꯦ ꯑꯥ ꯃꯤ ꯁꯨꯃꯥꯏꯅ ꯍꯥꯏꯅꯌꯦꯕꯀꯣ ꯅꯣꯛ ꯅꯣꯛꯄꯁꯦ ꯍꯛꯆꯥꯡ ꯐꯕꯅꯦ ꯅꯣꯡꯒꯟꯕ ꯃꯤꯅ ꯄꯨꯛꯅꯤꯡ ꯁꯦꯡꯉꯤ ꯀꯥꯏꯅ ꯍꯥꯏꯕꯗꯣ ꯑꯗꯨꯃꯥꯏꯅ ꯑꯩ ꯑꯩꯁꯨ ꯁꯨꯃꯥꯏꯅ ꯑꯣꯏꯕꯒꯤꯔ ꯈꯪꯗꯦ ꯑꯩꯗꯣ ꯄꯪꯅꯣꯛ ꯇ ꯅꯣꯅꯤꯡꯉꯦ
ꯑꯁ ꯅꯪꯁꯨ ꯂꯩꯅꯥ ꯇꯤꯅ ꯆꯪ ꯍꯦꯂꯝꯗꯨ ꯃꯥꯂꯦ ꯑꯩ ꯅꯣꯛꯅꯤꯡꯕꯒꯤ
ꯂꯥꯏꯅꯥꯒꯤ ꯅꯠꯇꯦꯍꯦ ꯑꯗꯨꯃꯥꯏꯅ ꯍꯥꯏꯔꯛꯀꯅꯣꯍꯦ
ꯊꯝꯃꯣꯏꯗ ꯊꯝꯃꯣꯏꯗ ꯂꯣꯠꯄ ꯂꯩꯇꯕ ꯃꯤꯅ ꯅꯣꯛꯄꯅꯦ ꯑꯗ ꯃꯤ ꯄꯨꯛꯅꯤꯡ ꯁꯦꯡꯕ ꯑꯗꯨꯃꯥꯏꯅ ꯇꯧꯕ ꯃꯤꯅ ꯅꯣꯛꯄꯅꯦꯕ ꯅꯪꯁꯨ ꯈꯜꯂꯣ ꯅꯣꯡꯍꯟꯗꯕ ꯃꯤꯗꯣ ꯃꯤ ꯑꯗꯨꯝ ꯊꯤ ꯀꯩꯅꯣ ꯇꯧꯕꯅꯦ ꯁꯥꯊꯤꯕꯅꯦꯀꯣ
ꯀꯩꯅꯣ ꯉꯁꯤꯁꯦ ꯅꯣꯡꯃꯥꯏꯖꯤꯡ ꯌꯥꯝ ꯃꯥꯜꯂꯦ ꯎꯝ
ꯑꯥ ꯅꯪ ꯀ꯭ꯂꯥꯁ ꯆꯠ ꯇꯕꯩ ꯑꯗꯨ ꯍꯦꯍꯦꯍꯦ ꯅꯣꯡꯃꯥꯏꯖꯤꯡ ꯃꯥꯡꯒꯦꯔꯥ ꯅꯤꯡꯊꯧ ꯀꯥꯕ ꯅꯠꯇ꯭ꯔꯥ ꯉꯁꯤ
ꯃꯥꯅꯦ ꯅꯪꯗꯤ ꯀꯣꯆꯤꯡ ꯅꯨꯡꯖꯤꯡ ꯑꯝ ꯇ ꯆꯠꯇ꯭ꯔꯕ꯭ꯔꯣ
ꯆꯠꯇꯦ ꯄꯥꯝꯖꯗꯦ ꯑꯗꯨꯒꯨꯝꯕ ꯑꯁ ꯇꯜꯂꯦ ꯑꯣꯏꯔꯣꯏꯗꯕꯗ ꯀꯩꯁꯨ ꯀꯥꯟꯅꯗꯕꯗ
ꯑꯁ ꯑꯣꯟꯊꯣꯛꯄꯅꯤꯍꯦ ꯅꯪꯁꯨ
ꯑꯣꯏꯔꯣꯏꯗꯕ ꯍꯥꯏ ꯆꯠꯂꯝꯕ ꯅꯠꯇ꯭ꯔꯣ ꯆꯍꯤ ꯑꯃ ꯑꯅꯤ
ꯍꯥꯟꯅꯗꯤ ꯆꯠꯂꯝꯃꯦ ꯍꯟꯗꯛ ꯆꯠꯇ꯭ꯔꯦ
ꯆꯠꯊꯣꯛꯑꯣ ꯀꯩꯅꯣ
ꯂꯣꯏ ꯈꯪꯉꯦ ꯂꯣꯏ ꯈꯪꯉꯒ ꯑꯦꯛꯖꯥꯝ ꯇꯧꯗ꯭ꯔꯤꯉꯩꯗ ꯂꯣꯏ ꯈꯪꯉꯒ ꯆꯠꯄꯅꯦ ꯑꯦꯛꯖꯥꯝꯗꯣ ꯌꯥꯗꯦ ꯑꯗꯨꯝ ꯈꯪꯗꯕ ꯉꯥꯛꯇ ꯍꯪꯂꯛꯑꯦ ꯑꯍꯤ ꯑꯍꯤ ꯑꯗꯨꯒꯤ ꯑꯩꯖꯥꯝꯖꯦ ꯑꯁ ꯈꯪꯗꯦꯅꯦ ꯑꯩ ꯌꯥꯔꯣꯏꯅꯦꯍꯦ ꯑꯗꯨꯒꯤ ꯕꯤꯠ ꯌꯥꯎꯗ꯭ꯔꯦ
ꯑꯗꯨꯃꯥꯏꯅ ꯋꯥꯈꯜ ꯁꯣꯟꯊꯒꯤꯅꯨ ꯅꯨꯡꯉꯥꯏ ꯅꯨꯡꯉꯥꯏꯅ ꯂꯩꯌꯣ
ꯅꯨꯡꯉꯥꯏꯅ ꯂꯩꯒꯦ ꯈꯟꯕꯅꯦ ꯑꯁ ꯂꯥꯏꯔꯤꯛ ꯌꯥꯗꯕꯅꯤꯅ ꯀꯔꯤ ꯎꯄꯥꯏ ꯂꯩ ꯅꯣꯏꯅ ꯀꯔꯝ ꯀꯥꯟ ꯍꯧꯗꯧꯕ ꯀ꯭ꯂꯥꯁ
ꯑꯁ ꯋꯥꯠꯂꯤꯗ ꯍꯧꯖꯤꯛ ꯏꯟꯇ꯭ꯔꯟ ꯆꯠꯂꯤꯕꯅꯤꯅ
ꯏꯟꯇ꯭ꯔꯟꯗꯣ ꯑ ꯅꯨꯃꯤꯠ ꯀꯌꯥ ꯃꯨꯛ ꯆꯠꯇꯨꯏꯅꯣ ꯍꯞꯇꯥ ꯀꯌꯥ
ꯍꯞꯇꯥ ꯊꯥ ꯍꯞꯇꯥ ꯅꯠꯇꯦ ꯊꯥ ꯑꯅꯤ ꯑꯍꯨꯝꯃꯨꯛ ꯋꯥꯠꯂꯤ
ꯑꯅꯤ ꯑꯍꯨꯝ ꯑꯗꯨꯗꯤ ꯌꯨꯝꯗ ꯊꯣꯛꯑꯣꯅ ꯅꯣꯏ ꯏꯟꯇ꯭ꯔꯟꯗꯣ ꯂꯣꯏꯔꯒ ꯏꯟꯇ꯭ꯥꯔꯟꯅ ꯅꯨꯃꯤꯠ ꯀꯌꯥ ꯆꯠꯇꯣꯏ ꯕ
ꯏꯟꯇ꯭ꯔꯟꯖꯨ ꯍꯥꯞꯇꯥ ꯑꯅꯤ ꯑꯍꯨꯝ ꯋꯥꯠꯂꯤ
ꯑꯗꯨꯗꯤ ꯉꯁꯤ ꯑꯃꯨꯛ ꯄꯣꯊꯥꯔꯦ ꯍꯌꯦꯡ ꯑꯃꯨꯛ ꯆꯠꯀꯅꯤꯀꯣ
ꯑꯥ
ꯍꯥꯡꯆꯤꯠꯇꯣ ꯆꯠꯇꯣꯏꯔ ꯂꯩꯗꯣꯏꯔꯥ
ꯇꯝꯕ ꯉꯝꯗ꯭ꯔꯤ ꯍꯥꯏꯕ ꯉꯝꯗꯦ
ꯅꯣꯏ ꯏꯟꯇꯥ꯭ꯔꯟꯕꯨ ꯀꯃꯥꯏ ꯀꯃꯥꯏꯅ ꯇꯧꯕꯅꯣ ꯀꯩ ꯀꯩ ꯇꯧꯔꯤꯅꯤ ꯗꯥꯟꯅ
ꯑ ꯑꯩꯈꯣꯏꯒꯤ ꯔꯥꯏꯠꯀꯤ ꯃꯇꯥꯡꯗ ꯅꯩꯅꯕ ꯔꯥꯏꯠ ꯍ꯭ꯌꯨꯃꯦꯟ ꯔꯥꯏꯠ ꯀꯃꯤꯁꯟꯒꯤ ꯃꯣꯏ ꯁ꯭ꯋꯥꯏꯒꯤ ꯑꯣꯐꯤꯁꯇꯅꯦꯕ ꯇꯧꯕꯗꯣ
ꯑꯗꯨꯗ ꯑꯩ ꯆꯠꯂꯒ ꯀꯦꯝ ꯃꯆꯥ ꯀꯦꯝ ꯃꯆꯥ ꯐꯥꯡꯗ꯭ꯔꯣ
ꯐꯥꯡꯗꯦꯗ ꯇꯧꯗꯦꯗ ꯑꯗꯨꯒꯨꯝꯕ ꯀꯩꯌꯤꯝꯇ
ꯈꯨꯟꯒꯤ ꯃꯤꯁꯤꯡꯗꯣ ꯀꯧꯔꯒ ꯈꯔ ꯋꯥꯔꯤ ꯁꯥꯕ ꯎꯔꯕ꯭ꯔꯥ
ꯎꯗ꯭ꯔꯤꯗ ꯑꯗꯨꯗꯤ ꯃꯇꯝ ꯑꯁꯨꯛꯌꯥꯝ ꯀꯨꯏꯅ ꯆꯠꯂꯤꯁꯦ ꯀꯩꯒꯤꯅꯣ ꯇꯞꯂꯤ ꯃꯣꯜꯂꯤ
ꯀꯃꯥꯏ ꯀꯃꯥꯏ ꯀꯃꯥꯏꯅ ꯇꯧꯕꯅꯣ ꯈꯪꯅꯤꯡꯕ ꯅꯣꯏꯒꯤꯗꯣ
ꯑꯩ ꯀꯣꯟꯅ ꯐꯖꯅ ꯂꯤꯕꯤꯔꯒꯦ ꯑꯣꯖꯥ ꯑꯃꯅ ꯑꯗꯨꯝ ꯂꯥꯏꯔꯤꯛ ꯇꯥꯛꯄꯩ ꯇꯥꯏꯄꯇ ꯑꯩꯈꯣꯏꯗ ꯑꯗꯨꯝ ꯇꯥꯛꯑꯦ ꯇꯥꯕ꯭ꯔꯣ ꯇꯥꯕ꯭ꯔꯣ ꯅꯦꯠ ꯅꯨꯡꯉꯥꯏꯇ꯭ꯔꯦ ꯉꯁꯤ ꯍꯥ
ꯇꯥꯛ ꯇꯨꯏꯔ